ꯑꯣ
ꯅꯪ ꯀꯥꯏꯗ ꯂꯩꯒꯦ
ꯑ ꯑꯗꯨꯝ ꯂꯩꯌꯦ ꯀꯩ ꯍꯥꯏꯒꯦ
ꯀꯥꯗ ꯂꯩꯕ꯭ꯔꯣ
ꯂꯩꯌꯦ
ꯋꯥꯔꯤ ꯑꯝꯇ ꯁꯥꯁꯦ ꯇꯧꯕꯅꯦ꯫
ꯑꯣ ꯍꯥꯏꯔꯣ ꯍꯥꯏꯔꯣ
ꯑꯩꯁꯦ ꯍꯟꯇꯛꯅꯦ ꯅꯣꯏꯒꯤ ꯀꯣꯂꯦꯖꯀꯤ ꯕꯦꯠꯀꯤꯗꯣ ꯐꯣꯝ ꯊꯥꯖꯤꯟꯒꯦꯅ ꯇꯧꯔꯤꯌꯦ꯫ ꯄꯩꯁꯥ ꯅꯨꯡꯁꯥꯗꯣ ꯀꯌꯥꯝ ꯆꯪꯒꯦꯅ ꯅꯪꯉꯣꯟꯗ ꯍꯥꯏꯐꯦꯠ ꯍꯪꯉꯥꯛꯀꯦ ꯇꯧꯕ ꯍꯪꯉꯥꯛꯏꯅꯦ꯫
ꯑꯁ ꯄꯩꯁꯥꯁꯦ ꯄꯩꯁꯥꯒꯤ ꯋꯥꯗꯤ ꯑꯗꯨꯝ ꯔꯦꯠ ꯑꯃ ꯂꯩꯔꯦꯀꯣ ꯕꯦꯠꯀꯤꯗꯤ ꯅꯪꯁꯨ ꯑꯗꯨꯝ ꯍꯪꯕꯅꯤꯅ ꯈꯪꯉꯝꯒꯅꯤꯀꯣ꯫
ꯍꯣꯏ
ꯑꯗꯨꯝ ꯂꯨꯄꯥ ꯑꯍꯥꯟꯕꯗ ꯁꯤꯛꯁꯇꯤ ꯑꯣꯏꯕꯁꯨ ꯌꯥꯎꯋꯤ ꯑꯗꯒꯤ ꯁꯚꯦꯟꯇꯤ ꯑꯣꯏꯅꯕꯁꯨ ꯌꯥꯎꯏ꯫ ꯑꯗꯣ ꯑꯩꯈꯣꯏꯒꯤꯕꯨꯗꯤ ꯀꯩꯅꯣ ꯂꯧꯕꯅꯦ ꯁꯤꯛꯁꯇꯤ ꯂꯧꯕꯅꯦꯕꯀꯣ꯫ ꯑꯗꯨꯒ ꯎꯝ ꯃꯣꯏꯗꯣ ꯑꯅꯤꯔꯛ ꯊꯣꯛꯅ ꯊꯤꯕꯅꯦ ꯊꯤꯗꯧꯅꯦ ꯍꯥꯏꯕ꯭ꯔꯥ ꯀꯩꯅꯣꯝ ꯍꯥꯏꯕꯅꯦ ꯑꯗꯣ ꯑꯩꯕꯨꯗꯤ ꯌꯥꯝ ꯀꯟꯅ ꯀꯨꯞꯅ ꯍꯪꯉꯨꯗ꯭ꯔꯦ ꯍꯥꯏꯗꯤ ꯑꯩ ꯇꯧꯗꯧꯗꯤ ꯅꯠꯇꯕꯒꯤꯀꯣ
ꯑꯣ
ꯑꯗꯣ ꯑꯗꯨꯝꯅꯦ ꯑꯃ ꯃꯈꯥꯏꯃꯨꯛꯇꯤ ꯆꯪꯗꯤ ꯆꯪꯕꯅꯦꯕꯀꯣ ꯃꯌꯥꯝ ꯇꯧꯅꯩꯗꯣ ꯑꯗꯣ ꯑꯩ ꯌꯥꯝ ꯅꯪ ꯇꯧꯒꯦ ꯍꯥꯏꯔꯕꯨꯗꯤ ꯀꯨꯞꯅ ꯍꯪꯉꯁꯨ ꯍꯪꯉꯥꯛꯀꯦꯅꯦ ꯆꯠꯄ ꯀꯥꯟꯗ
ꯔꯣꯂꯤꯅ ꯅꯪ ꯑꯣꯖꯥ ꯈꯪꯅꯕꯒꯨꯝꯕ ꯂꯩꯕ꯭ꯔꯣ ꯕꯦꯠꯀꯤꯗ
ꯈꯪꯅꯕꯁꯦ ꯑꯩꯒꯤꯗꯤ ꯂꯩꯇꯦ ꯑꯗꯣ ꯏꯃꯥꯟꯅꯕꯤ ꯇꯧꯕ ꯂꯩꯌꯦꯕꯀꯣ꯫
ꯎꯝ
ꯑꯗꯣ ꯅꯪ ꯀꯩ ꯍꯥꯏꯌꯣ ꯍꯥꯏꯅꯣ ꯑꯩ ꯑꯗꯨꯝ ꯑꯗꯨꯒꯤꯗꯤ ꯍꯪꯉꯥꯛꯀꯦ ꯅꯪ ꯀꯩ ꯍꯪꯅꯤꯡꯕꯒꯤꯅꯣ꯫
ꯑꯩ ꯅꯠꯇꯦꯗ ꯈꯪꯅꯕ ꯂꯩꯔꯗꯤ ꯑꯣꯖꯥꯅ ꯅꯠꯇ꯭ꯔꯁꯨ ꯁꯥꯇ꯭ꯔ ꯂꯩꯔꯗꯤ ꯕꯦꯠꯇꯨ ꯐꯖꯅ ꯇꯧꯕ꯭ꯔꯥ ꯅꯠꯇ꯭ꯔꯒ ꯀ꯭ꯂꯥꯁꯇꯣ ꯅꯨꯡꯇꯤꯖꯒꯤ ꯌꯥꯎꯗꯕ ꯌꯥꯎꯗꯕ ꯌꯥꯗꯕ꯭ꯔꯥ ꯎꯝ
ꯇꯧꯕꯩ ꯋꯥꯅꯦꯕꯀꯣ ꯏꯃꯥꯟꯅꯕꯤ ꯑꯩꯒ ꯅꯨꯡꯇꯤꯒꯤ ꯑꯗꯨꯨꯝ ꯆꯠꯁꯨ ꯍꯪꯒꯠ ꯍꯟꯗ ꯆꯠꯃꯤꯟꯅꯔꯤ ꯏꯃꯥꯟꯅꯕꯤꯗꯣ ꯃꯥ ꯇꯧꯔꯤꯅꯦꯕ ꯍꯧꯖꯤꯛ ꯍꯧꯖꯤꯛ ꯎꯝ ꯍꯟꯗꯛ ꯆꯍꯤꯗ ꯂꯣꯏꯗꯣꯏꯅꯦꯕꯀꯣ꯫
ꯍꯣꯏ
ꯑꯗꯣ ꯃꯣꯏ ꯑꯗꯨꯝ ꯐꯖꯅ ꯇꯧꯋꯦꯕ꯫ ꯃꯥ ꯅꯨꯡꯇꯤꯒꯤ ꯀ꯭ꯂꯥꯁ ꯆꯠꯂꯤ ꯑꯗꯩꯝ ꯑꯦꯛꯇꯤꯚꯤꯇꯤ ꯀꯩꯀꯥ ꯅꯣꯏꯗꯣ ꯌꯥꯝꯅ ꯁꯇ꯭ꯔꯤꯛ ꯑꯣꯏꯅ ꯑꯗꯨꯝ ꯇꯧꯕꯗꯣ ꯕꯦꯠ ꯀꯨꯝꯕꯥꯏꯁꯤꯗꯤ ꯍꯥꯏꯕꯩ ꯋꯥꯅꯤ ꯐꯖꯅ ꯁꯇ꯭ꯔꯤꯛ ꯑꯣꯏꯕ ꯔꯤꯒꯨꯂꯔ ꯑꯣꯏꯕ ꯃꯐꯝꯗ ꯇꯧꯍꯧꯕꯅ ꯍꯦꯟꯅ ꯏꯁꯥꯗꯣ ꯏꯝꯄ꯭ꯔꯨꯞ ꯑꯣꯏꯗꯅꯀꯣ ꯁꯥꯔꯇꯤꯐꯤꯀꯦꯠꯀꯤ ꯈꯤꯇꯪꯒ ꯇꯧꯔꯨꯕꯁꯤꯡꯗꯣ ꯕꯦꯠ ꯂꯣꯏꯔꯦ ꯍꯥꯏꯕꯗꯒꯤ ꯌꯦ ꯏꯁꯥ ꯏꯊꯟꯇ ꯂꯥꯛꯀꯗꯧꯕ ꯏꯝꯄ꯭ꯔꯨꯞꯃꯦꯟꯗꯣ ꯀꯤꯝ ꯂꯥꯛꯇꯦ ꯍꯥ ꯑꯗꯨꯅ ꯍꯦꯟꯅ ꯁꯥꯔꯇꯤꯐꯤꯀꯦꯠꯇꯣ ꯈꯥꯇꯪꯒꯤ ꯋꯥ ꯅꯠꯇꯦ ꯁ꯭ꯀꯨꯜ ꯄꯨꯕ ꯀꯥꯟꯗ ꯑ ꯈꯤꯇꯪ ꯀꯩꯅꯣ ꯑꯣꯏꯅ ꯎꯝ ꯕꯦꯠꯇꯣ ꯆꯠꯂꯨꯔꯒ ꯏꯁꯥꯒꯤ ꯀꯟꯐꯤꯗꯦꯟꯁꯇꯣ ꯍꯦꯟꯀꯠꯀꯗꯧꯗꯣ ꯀꯩꯁꯨꯝꯇ ꯍꯦꯟꯀꯠꯇꯕꯤꯗ ꯍꯥꯃꯨ ꯍꯥꯃꯨ ꯑꯗꯨꯝ ꯂꯩꯕꯗꯣ ꯁꯥꯔꯇꯤꯐꯤꯀꯦꯠꯇꯨꯅ ꯍꯦꯛꯇ ꯆꯠꯅꯕ ꯌꯥꯕ ꯅꯠꯇꯦꯗꯅꯀꯣ꯫
ꯍꯣꯏ
ꯑꯗꯨꯅ ꯑꯗꯨꯏꯗꯤ ꯀ꯭ꯂꯥꯁ ꯀꯩꯀꯥ ꯐꯖꯅ ꯇꯧꯕꯅꯤꯍꯦ ꯃꯤ ꯐꯖꯅ ꯍꯟꯗꯛꯀꯁꯦ ꯐꯣꯝ ꯂꯧꯕ ꯂꯥꯛꯄ ꯃꯤ ꯈꯨꯏꯌꯥꯝ ꯌꯥꯝꯕꯅꯤꯍꯦ ꯑꯗꯨꯒꯤꯗꯤ ꯑꯃ ꯀꯔꯤ ꯀꯔꯤ ꯏꯟꯅꯕꯅꯤ ꯃꯤꯅ ꯑꯃ ꯈꯔ ꯐꯩꯌꯦꯅ ꯍꯟꯗꯛ ꯆꯍꯤ ꯑꯃꯅꯤ ꯖꯤꯗ ꯑꯗꯨꯝ ꯃꯃꯤꯡ ꯐꯖꯅ ꯈꯔ ꯆꯠꯈꯠꯂꯛꯑꯕꯅꯤ ꯍꯥꯟꯅ ꯀꯌꯥ ꯆꯠꯂꯝꯗ꯭ꯔꯁꯨ
ꯍꯣꯏ ꯑꯩꯖꯨ ꯈꯜꯂꯤꯅꯦ ꯑꯩ ꯉꯍꯥꯟ ꯐꯣꯝ ꯂꯧꯕ ꯆꯠꯂꯦ
ꯎꯝ ꯃꯤ ꯌꯥꯝ ꯌꯥꯝꯗ꯭ꯔꯥ
ꯃꯤꯗꯣ ꯈꯣꯡ ꯈꯨꯠꯁꯆꯟ ꯑꯃ ꯇꯧꯋꯦꯕ ꯈꯪꯕ꯭ꯔꯥ ꯑꯗꯒꯤ ꯑꯩꯅ ꯑꯃꯥꯏꯄꯦꯃ ꯃꯤꯖꯦ ꯑꯣꯟꯊꯣꯛꯅ ꯌꯥꯝꯒ꯭ꯔꯦꯗ ꯁꯤꯗꯒꯤ ꯃꯤ ꯀꯌꯥꯕꯨ ꯀꯌꯥꯕꯨ ꯂꯧꯗꯣꯏꯖꯥꯠꯅꯣꯅ ꯀꯌꯥ ꯂꯧꯅꯤ ꯍꯥꯏꯒꯦ ꯑꯩ ꯐꯖꯅ ꯈꯪꯉꯛꯇ꯭ꯔꯦꯕ ꯑꯩꯖꯦ
ꯑꯣ ꯃꯤ ꯁꯤꯛꯁꯇꯤ ꯂꯧꯕꯅꯦꯕꯀꯣ ꯀ꯭ꯂꯥꯁꯇ ꯑꯃꯃꯝꯒꯤ
ꯎꯝ
ꯑꯗꯣ ꯁꯤꯛꯁꯇꯤꯗꯤ ꯂꯧꯗꯦ ꯑꯗꯣ ꯀꯩꯅꯣ ꯇꯧꯕꯩ ꯋꯥꯅꯤꯗ ꯁꯤꯛꯁꯇꯤ ꯍꯥꯏꯁꯦ ꯃꯣꯏꯗꯤꯅꯦ ꯀ꯭ꯂꯥꯁ ꯑꯅꯤ ꯊꯣꯛꯅꯗꯤ ꯂꯧꯗꯤ ꯂꯧꯕꯅꯦꯕꯀꯣ ꯋꯥꯟ ꯇ꯭ꯋꯦꯟꯇꯤꯃꯨꯛ ꯂꯧꯗ ꯑꯣꯏꯔꯒꯅꯦꯕꯀꯣ
ꯑꯣ
ꯎꯝ ꯑꯗꯣ ꯀꯩꯅꯣ ꯑꯣꯏꯕꯅꯤꯗ ꯐꯖꯅ ꯑꯗꯨꯝ ꯇꯧꯕꯅꯦ ꯍꯥꯏꯗꯤ ꯎꯝ ꯈꯔ ꯍꯣꯠꯅꯔ ꯈꯣꯠꯂꯒ ꯐꯖꯅ ꯅꯪꯅꯦ ꯑꯦꯛꯖꯥꯝꯗꯣ ꯄꯤꯒꯤ ꯇꯥꯔꯒꯗꯤꯅꯦ
ꯎꯝ
ꯈꯨꯁꯨꯨ ꯃꯆꯨ ꯇꯧꯔꯒ ꯇꯧꯕ ꯃꯐꯝꯁꯨ ꯃꯌꯥꯝ ꯂꯩꯇ꯭ꯔꯅꯦꯀꯣ ꯑꯗꯨꯒꯨꯝꯕꯗꯣ ꯑꯣꯏꯗꯕꯅꯦꯕ ꯃꯣꯏꯒꯤꯗꯤ ꯐꯖꯅ ꯑꯗꯨꯝ ꯇꯧꯔꯛꯄꯅꯦ ꯌꯥꯝ ꯅꯨꯡꯉꯥꯏꯕꯅꯦ ꯑꯗꯨꯒꯤꯗꯤ ꯑꯥ ꯏꯁꯥꯅ ꯐꯖꯅ ꯇꯧꯖꯔꯗꯤ ꯑꯗꯨꯝ ꯃꯦꯔꯤꯠ ꯂꯤꯁ ꯑꯗꯨꯝ ꯐꯪꯗꯕ
ꯍꯣꯏ ꯑꯗꯨ ꯃꯤ ꯃꯌꯥꯝꯗꯣ ꯂꯤꯁꯤꯡ ꯑꯃꯃꯨꯛ ꯁꯨꯔꯝꯒꯅꯤꯅꯦ ꯑꯩꯒꯤ ꯑꯩꯒꯤ ꯐꯣꯟ ꯅꯝꯕꯔꯗꯨꯕꯨ ꯀꯌꯥꯅꯣꯝ ꯑꯣꯏꯔꯤꯃꯤ
ꯁꯨꯔꯝꯒꯅꯤ ꯁꯨꯔꯝꯒꯅꯤ ꯍꯧꯖꯤꯛꯀꯥꯟꯁꯦ ꯑꯁ ꯑꯗꯨꯕꯨꯗꯤ ꯌꯦꯡꯉꯣꯗꯅ ꯕꯦꯠ ꯇꯧꯗꯕ ꯍꯥꯏꯁꯦ ꯑꯩꯈꯣꯏ ꯑꯃꯅꯤ ꯈꯇꯪ ꯉꯥꯏꯔꯝꯃꯅꯤ ꯍꯧꯖꯤꯛ ꯃꯇꯝꯁꯤꯗ ꯍꯦꯛꯇ ꯇꯛꯇꯅꯅꯦ ꯇꯧꯅꯩꯖꯦ
ꯆꯍꯤ ꯃꯔꯤ ꯑꯣꯜꯂꯛꯑꯅꯤꯅ ꯍꯥꯏꯕꯗꯨꯅꯅꯦ ꯑꯩꯁꯨ ꯄꯥꯈꯠꯂꯛꯑꯕ ꯆꯍꯤ ꯃꯔꯤꯗ ꯇꯧꯗ꯭ꯔꯤ ꯑꯅꯤꯐꯧ ꯇꯧꯕ ꯉꯝꯗ꯭ꯔꯤ ꯀꯥꯟꯁꯤꯗ ꯃꯔꯤꯗꯣ ꯌꯧꯔꯛꯑꯀꯥꯟꯗꯗꯤ ꯃꯔꯤꯗꯤ ꯇꯧꯕꯗꯤ ꯑꯣꯏꯔꯔꯣꯏꯅ ꯍꯦꯛ ꯇꯛꯈꯠꯂꯛꯄ ꯑꯗꯨꯗꯨꯒꯤ ꯄꯥꯈꯠꯇꯅ ꯍꯟꯗꯛꯀꯤ ꯁꯤ ꯇꯧꯍꯧꯔꯁꯤꯔꯥꯅ ꯀꯣꯏꯆꯦꯜ ꯆꯦꯜꯂꯤꯅꯤꯅꯦ
ꯇꯧꯋꯣ ꯉꯝꯗꯕꯩ ꯋꯥꯅꯤ ꯀꯩꯅꯣ ꯃꯥꯡꯕ ꯄꯣꯠ ꯅꯠꯇꯦ ꯃꯗꯨ ꯌꯥꯎꯗꯅ ꯍꯌꯦꯡ ꯃꯈꯥ ꯇꯥꯕ ꯑꯝꯇ ꯆꯠ ꯇꯌꯥꯔꯥꯔꯣꯏꯗꯕꯅꯦ ꯃꯗꯨ ꯕꯦꯁꯅꯦ ꯑꯗꯨꯏꯗꯤ ꯇꯧ ꯉꯝꯅꯗꯕꯩ ꯋꯥꯅꯤ ꯄꯩꯁꯥꯖꯤꯅ ꯌꯥꯝꯃꯟꯅ ꯂꯧꯕꯖꯤꯗꯅꯦ ꯀꯩ ꯍꯥꯏꯗꯣꯏꯅꯣ ꯈꯪꯗ꯭ꯔꯦ ꯑꯩꯈꯣꯏꯖꯨ
ꯃꯇꯦꯛ ꯃꯇꯦꯛ ꯊꯤꯕ ꯑꯣꯏꯔꯗꯤ ꯐꯗꯧꯅꯦꯕ ꯑꯍꯥꯟꯕꯗ ꯍꯨꯝꯐꯨ ꯍꯨꯝꯐꯨ ꯍꯨꯝꯗ꯭ꯔꯥ ꯍꯦꯛꯇ ꯇꯥꯛ ꯂꯥꯎꯅ ꯊꯤꯕꯁꯤ
ꯎꯝ ꯎꯝ ꯍꯥꯏꯗꯤ ꯑꯃꯔꯣꯝꯗꯀꯣ ꯑꯥ ꯁꯦꯃꯤꯁ ꯇꯔ ꯃꯔꯤ ꯂꯩꯗꯣꯏꯅꯤ ꯁꯦꯃꯤꯁꯇꯔ ꯁꯦꯃꯤꯁꯇꯔꯒꯤ ꯊꯤꯕ ꯑꯗꯨꯗꯒꯤ ꯑꯦꯠꯃꯤꯁꯟꯗ ꯈꯔ ꯑꯃ ꯊꯤꯍꯟ ꯁꯦꯃꯤꯁꯇꯔ ꯈꯨꯗꯤꯡꯒꯤ ꯈꯔ ꯊꯤꯍꯟ ꯇꯧꯔꯗꯤ ꯈꯤꯇꯁꯨ ꯐꯔꯣꯏꯗ꯭ꯔꯅꯦꯀꯣ ꯄꯩꯁꯥꯗꯣ ꯂꯨꯄꯥ ꯂꯤꯁꯤꯡ ꯀꯨꯟ ꯀꯨꯟꯊ꯭ꯔ ꯃꯨꯛ ꯆꯥꯡꯗꯁꯨ ꯂꯥꯛꯑꯗꯤ ꯈꯤꯇꯪ ꯁꯥꯒꯠꯄꯗ ꯂꯥꯏꯕ ꯍꯥꯏꯕ ꯑꯃ ꯂꯩ ꯍꯥꯏꯕ ꯃꯣꯏ ꯍꯦꯛꯇ ꯂꯨꯄꯥ ꯂꯤꯁꯤꯡ ꯍꯨꯝꯗ꯭ꯔꯥ ꯃꯔꯐꯨ ꯂꯥꯛ ꯃꯌꯥꯖꯦ ꯀꯃꯥꯏꯅ ꯄꯩꯁꯥ ꯃꯄꯨꯝ ꯃꯄꯨꯝ ꯁꯥꯒꯠꯄꯗꯨꯅꯦꯕ ꯂꯨꯔꯤꯖꯦ ꯑꯃꯨ
ꯃꯥꯅꯦ ꯆꯥꯝꯉꯥ ꯆꯞꯄꯤꯗꯣ ꯕꯟꯗꯟ ꯕꯟꯗꯟꯅꯦ ꯍꯥꯏꯕ ꯄꯤꯗꯣꯏꯗꯣ ꯑꯗꯨ ꯄꯤꯕꯗꯨ ꯑꯁ ꯂꯩꯇꯕ ꯑꯩꯈꯣꯏꯗꯗꯤ ꯄꯥꯝꯃꯨꯔꯤꯕ ꯑꯗꯨꯒꯅꯦ ꯍꯧꯖꯤꯛ ꯈꯨꯗꯛꯇ ꯄꯨꯊꯣꯛꯑꯣ ꯍꯥꯏꯕꯖꯤꯖꯨ ꯉꯝꯗꯗꯅꯅꯦ ꯁꯅꯥꯕꯨ ꯀꯥꯏꯕꯑꯣ ꯃꯤꯉꯣꯟꯗꯩꯕꯨ ꯄꯨꯕꯑꯣ ꯇꯧꯔꯒ ꯊꯤꯗꯣꯏꯅꯦꯕ ꯊꯤꯔꯖꯨ
ꯎꯝ
ꯑꯗꯨꯗꯨꯅ ꯑꯗꯨꯒꯤꯗꯣ ꯇꯝ ꯕ ꯂꯣꯏꯔꯒ ꯑꯩꯖꯦ ꯇꯣꯂꯣꯞ ꯆꯥꯔꯅꯤ ꯍꯥꯏꯕꯗꯤ ꯅꯠꯇꯕꯅꯤꯅꯅꯦ
ꯎꯝ ꯎꯝ
ꯄꯩꯁꯥꯁꯦ ꯄꯨꯊꯒꯤꯗꯣꯏꯅꯦꯕ ꯎꯝ
ꯑꯃꯨꯛ ꯄ꯭ꯔꯥꯏꯚꯦꯠ ꯁ꯭ꯀꯨꯜ ꯑꯝꯗ ꯄꯨꯔꯦ ꯍꯥꯏꯔꯁꯨ ꯄꯩꯁꯥ ꯇꯣꯂꯣꯞ ꯀꯌꯥꯕꯨ ꯄꯤꯗꯣꯔꯤꯒꯦ ꯍꯧꯖꯤꯛ ꯃꯇꯝꯁꯤꯗ ꯅꯠꯇ꯭ꯔꯥ ꯁꯣꯟꯗ ꯂꯥꯏꯔꯤꯛ ꯇꯝꯕꯗꯅ ꯆ ꯆꯪ꯭ꯈꯤꯕ ꯄꯩꯁꯥꯗꯨꯒ ꯐꯪꯗꯣꯔꯛꯇꯣꯏꯁꯤꯒ ꯀꯌꯥꯗꯤ ꯆꯥꯟꯗꯤ ꯆꯅꯗ꯭ꯔꯥꯕꯅꯤ ꯇꯧꯔꯤ ꯊꯕꯛꯁꯤꯡꯁꯦ
ꯑꯗꯨꯅꯦ ꯄꯩꯁꯥꯁꯦ ꯑꯃ ꯕꯦꯠ ꯏ꯭ꯁꯄꯤꯁꯦꯜ ꯕꯦꯠꯀꯤ ꯑꯃ ꯂꯩꯌꯦꯕ ꯑꯁꯣꯝ ꯃꯅꯨꯡꯗ ꯆꯪꯖꯟꯂꯒ
ꯎꯝ
ꯑꯃ ꯑꯩꯈꯣꯏꯒ ꯂꯩꯃꯤꯟꯅꯔꯝꯕ ꯏꯆꯦꯅ ꯇꯧꯔꯝꯕꯗꯣ ꯅꯪ ꯈꯪꯉꯝꯅꯤ ꯎꯝ ꯃꯣꯏꯒꯤꯗꯤꯅꯦ ꯑꯔꯟ ꯍꯥꯏꯗꯤ ꯀꯨꯟ ꯃꯉꯥ ꯀꯨꯟ ꯃꯉꯥ ꯑꯗꯨꯃꯥꯏꯅ ꯊꯤꯕꯖꯥꯠꯅꯤ ꯃꯣꯏꯅꯗꯤ ꯀꯣꯝꯗꯤ ꯀꯣꯝꯃꯤꯕ
ꯎꯝ
ꯍꯥꯏꯗꯤ ꯃꯟ ꯃꯆꯤꯠ ꯃꯆꯤꯠ ꯊꯤꯕꯗꯣ ꯑꯩꯅ ꯊꯤꯅꯤꯡꯉꯀꯥꯟꯗ ꯊꯤꯕ ꯉꯝꯕꯗꯣ ꯑꯗꯨꯗꯤ ꯑꯣꯏꯗꯅ ꯊꯥ ꯑꯃ ꯀꯩ ꯑꯃ ꯑꯅꯤ ꯄꯨꯟꯖꯟꯂꯒ ꯑꯩꯅ ꯇꯔꯥꯃꯨꯛ ꯊꯤꯒꯤ ꯀꯨꯟꯃꯨꯛ ꯊꯤꯒꯦ ꯍꯥꯏꯔꯖꯨ ꯌꯥ ꯃꯥꯟꯅꯦ ꯃꯣꯏꯗꯤ ꯐꯤ ꯊꯤꯕꯒꯤ ꯇꯥꯏꯞꯇ ꯑꯗꯣ ꯀꯣꯝꯃꯖꯨꯅꯦ ꯑꯩꯅꯗꯤ ꯏ꯭ꯁꯄꯤꯁꯦꯜ ꯕꯦꯠꯇꯨꯗꯤ ꯑꯃꯨꯛ ꯇꯧꯅꯤꯡꯗ꯭ꯔꯤꯕ ꯖꯦꯅꯔꯦꯜ ꯕꯦꯠꯁꯦ ꯑꯣꯏꯅ ꯇꯧꯅꯤꯡꯕ ꯏ꯭ꯁꯄꯤꯁꯦꯜ ꯕꯦꯠꯇꯨꯗꯤ ꯑꯩꯒꯤ ꯑꯩꯅ ꯏꯁꯥꯒ ꯁꯣꯜꯂꯦ ꯑꯩꯅ ꯂꯥꯏꯟꯗ ꯆꯠꯄꯗꯣ ꯉꯝꯗꯧ ꯃꯥꯟꯗꯦꯕ ꯃꯣꯏꯒꯤꯅ ꯑꯃꯨꯛ ꯈꯔ ꯗꯨꯝ ꯍꯥꯏꯗꯤ ꯑꯉꯥꯡꯖꯤꯡꯗꯣ ꯂꯣꯏꯅꯕ ꯈꯣꯠꯅꯕꯗꯣ ꯌꯥꯝꯅ ꯄꯦꯁꯦꯟ ꯂꯩꯕ ꯑꯃ ꯗ꯭ꯔꯀꯥꯔꯖꯨ ꯑꯣꯏ ꯑꯗꯒꯤ ꯈꯔꯁꯨ ꯑꯗꯨꯝ ꯋꯥ ꯃꯣꯏꯅ ꯈꯔꯗꯤ ꯍꯦꯟꯅ ꯋꯥ ꯃꯥꯜꯂꯦ
ꯍꯣꯏꯅꯦ ꯄꯩꯁꯥꯁꯨ ꯆꯥꯎꯅ ꯐꯪꯉꯦ ꯍꯥꯏꯗꯨꯗꯤ ꯑꯗꯨꯝꯕꯗꯨꯗꯤ ꯑꯗꯣ
ꯍꯣꯏꯅꯦ ꯑꯗꯨꯗꯨꯒꯤ ꯑꯩꯅ ꯑꯗꯨꯗꯤ ꯇꯧꯅꯤꯡꯗꯦꯕ ꯇꯧꯅꯤꯡꯗꯕꯅꯤꯅ ꯄꯩꯁꯥꯗꯨ ꯇꯞ ꯄꯤꯛꯅ ꯃꯆꯥ ꯃꯆꯥ ꯊꯤꯔꯖꯨ ꯀꯩꯗꯤ ꯎꯄꯥꯏ ꯂꯩ ꯖꯦꯅꯦꯔꯦꯜꯗ ꯑꯣꯏꯅ ꯇꯧꯕꯅ ꯐꯔꯦ ꯖꯦꯅꯦꯔꯦꯜꯗꯒꯤ ꯁ꯭ꯀꯨꯜ ꯑꯃ ꯍꯦꯛꯇꯗ ꯑꯗꯨꯝ ꯆꯪꯕ ꯌꯥꯏ ꯏ꯭ꯁꯄꯤꯁꯦꯜꯗꯨꯗꯤ ꯑꯃꯨꯛ ꯏ꯭ꯁꯄꯤꯁꯦꯜꯒꯤ ꯀꯩꯅꯣꯗ ꯑꯃꯨꯛ ꯆꯪꯗ ꯗꯤ ꯑꯃꯨꯛ ꯌꯥꯔꯣꯏꯗꯣ
ꯍꯣꯏ ꯍꯣꯏ
ꯑꯗꯨꯗꯨꯒꯤꯁꯨ ꯈꯜꯂꯤꯅꯦ
ꯑꯗꯨꯅꯤꯅꯦ ꯄꯩꯁꯥꯅꯤꯅꯦ ꯂꯣꯏꯅ ꯏꯁꯄꯤꯁꯦꯜ ꯕꯨ ꯑꯣꯏꯒꯦꯔꯥ ꯏ꯭ꯁꯄꯦꯁꯦꯜ ꯅꯠꯇꯕꯕꯨ ꯑꯣꯏꯒꯦꯔꯥ ꯄꯩꯁꯥꯕꯨ ꯂꯩꯔꯗꯤ ꯌꯥ ꯌꯥꯔꯦꯅꯦ
ꯑꯗꯨꯅꯦ ꯅꯪ ꯈꯪꯅꯤꯡ ꯅꯤꯡꯖꯪꯉꯛꯄ ꯑꯩꯁꯦ
ꯎꯝ ꯎꯝ ꯑꯗꯨ ꯅꯪ ꯇꯧꯒꯦ ꯍꯥꯏꯔꯕꯨꯗꯤ ꯑꯩ ꯍꯪꯉꯛꯀꯦ ꯐꯖꯅ ꯍꯥꯏꯗꯤ ꯀ꯭ꯂꯥꯁꯀꯤ ꯃꯔꯝꯗ ꯀꯅꯥ ꯀꯅꯥ ꯎꯝ ꯀ꯭ꯂꯥꯁ ꯐꯖꯅ ꯀꯩꯅꯣ ꯀꯩ ꯀꯩ ꯇꯧꯒꯦ ꯈꯣꯠꯀꯦ ꯑꯗꯨꯁꯨ ꯑꯩ ꯇꯧꯗ꯭ꯔꯕꯅꯤꯅ ꯏꯃꯥꯟꯅꯕꯤ ꯇꯧꯋꯦ ꯍꯥꯏꯔꯖꯨ ꯌꯥꯝ ꯀꯟꯅ ꯀꯨꯞꯅꯕꯨꯗꯤ ꯈꯪꯗꯦꯕꯀꯣ
ꯍꯣꯏ ꯏꯃꯥꯅꯕꯤ ꯏꯃꯥꯟꯅꯕꯤ ꯑꯇꯩ ꯑꯇꯣꯞꯄꯗ ꯃꯤꯡ ꯆꯟꯅꯒꯔꯦ ꯍꯥꯏꯗꯤ ꯐꯣꯝ ꯂꯧꯅꯒꯔ꯭ꯦꯕ
ꯑꯥ
ꯃꯣꯏꯅ ꯇꯧꯔꯤꯖꯤꯡꯗꯣ ꯑꯗꯨꯝ ꯑꯩꯁꯨ ꯇꯧꯕꯗꯤ ꯌꯥꯏꯌꯦꯕ ꯑꯗꯣ ꯑꯩꯅ ꯈꯣꯡ ꯍꯥꯏ ꯆꯥꯕ ꯈꯤꯇꯪ ꯅꯛꯁꯨ ꯅꯛꯄ ꯑꯗꯒꯤ ꯒꯥꯔꯤꯒꯨꯝꯕ ꯎꯝ ꯒꯥꯔꯤ ꯃꯆꯥꯗ ꯆꯠꯄ ꯅꯠꯇꯕꯤꯗ ꯂꯥꯏꯟꯗꯒꯨꯝꯕ ꯆꯠꯂꯀꯥꯟꯗ ꯐꯠ ꯂꯥꯎꯅ ꯀꯨꯝꯍꯧꯔꯒ ꯏꯆꯪ ꯗꯕꯤ ꯃꯅꯨꯡ ꯆꯪꯗꯕꯤ ꯑꯗꯨꯒꯨꯝꯕꯗꯣ ꯊꯤꯕꯗ ꯅꯣꯏꯒꯤꯗꯣ ꯑꯗꯨꯃꯥꯏꯅ ꯈꯜꯂꯛꯄ ꯑꯩꯖꯦ ꯑꯗꯨꯅꯅꯤ ꯑꯁꯤꯅꯗꯤ ꯂꯝꯕꯤ ꯃꯄꯥꯟꯖꯨ ꯑꯣꯏꯕꯅꯤꯅ
ꯍꯣꯏ ꯍꯣꯏ ꯑꯣꯏ ꯑꯣꯏ ꯑꯩꯈꯣꯏꯁꯨꯅꯦ ꯑꯗꯨꯅꯅꯦ ꯍꯣꯏ ꯒꯥꯔꯤ ꯂꯩꯀꯥꯟꯗꯖꯨ ꯒꯥꯔꯤꯗ ꯆꯠꯄꯖꯨ ꯌꯥꯎ ꯑꯗꯨꯏꯖꯨ ꯐꯔꯛ ꯇꯥꯕ ꯍꯥꯏꯕ ꯑꯃ ꯂꯥꯛꯄ ꯃꯇꯥꯡ ꯍꯥꯏꯕ ꯑꯃꯖꯨ ꯂꯩꯅ ꯇ꯭ꯔꯅꯦ ꯆꯠꯃꯤꯟꯅꯅꯕ ꯈꯣꯠꯅꯕ ꯃꯤ ꯐꯔꯛ ꯇꯥꯔꯛꯄ ꯍꯥꯏ ꯀꯥꯟꯗꯗꯤ ꯐꯠ ꯂꯥꯎꯅ ꯏꯁꯥꯅ ꯊꯣꯛꯄ ꯆꯠꯆꯔꯒ ꯎꯝ ꯂꯥꯏꯟꯗꯩ ꯐꯠ ꯀꯨꯝꯊꯔ ꯑꯗꯨꯝ ꯌꯧꯕꯁꯨ ꯖꯨꯑꯣꯏꯕꯒꯤ ꯅꯨꯡꯉꯥꯏꯌꯦ ꯑꯗꯨꯏꯗꯤ ꯍꯥꯏꯒꯨꯝꯅ ꯑꯃ ꯖꯟ ꯖꯥꯟ ꯃꯤ ꯆꯦꯟꯅꯗꯦꯕ ꯊꯕꯛ ꯇꯧꯕꯗ
ꯎꯝ ꯂꯝꯕꯤ ꯂꯝꯗꯥꯡꯗꯣ ꯆꯥꯔꯝꯅꯤꯅ ꯅꯣꯡ ꯆꯤꯡꯃꯛꯇ ꯆꯨꯔꯖꯨ ꯏꯆꯪ ꯆꯪꯅꯗ꯭ꯔꯦꯗꯅ ꯗꯥꯔꯤ ꯃꯆꯥ ꯍꯥꯏꯖꯦ ꯒꯥꯔꯤ ꯑꯆꯧꯕꯗꯗꯤ ꯅꯨꯡꯇꯤꯖꯥꯒꯤ ꯆꯠ ꯉꯝꯄꯣꯟꯇꯦ ꯒꯥꯔꯤ ꯑꯆꯧꯕ ꯂꯩꯖꯨ ꯂꯩꯇꯦ ꯒꯥꯔꯤ ꯃꯆꯥꯗꯅꯤ ꯆꯠꯇꯣꯏꯗꯤ
ꯎꯝ ꯍꯧꯖꯤꯛꯀꯥꯟꯒꯤꯗꯤꯅꯦ ꯋꯦꯗꯔꯁꯦ ꯐꯠꯇꯦꯗꯣ ꯅꯣꯡꯁꯤꯡꯅ ꯃꯔꯣꯜ ꯑꯃ ꯑꯥ ꯑꯗꯨꯅ ꯁꯥ ꯀꯥꯟꯗꯖꯨ ꯒꯥꯔꯤ ꯃꯆꯥ ꯆꯠꯄ ꯍꯥꯏꯖꯦ ꯍꯦꯛꯇꯥ ꯅꯨꯡꯁꯥ ꯈꯨꯁꯥꯖꯤꯒꯥ ꯌꯦꯡꯉꯨꯅꯦ ꯑꯃ ꯀꯥꯔꯒ ꯁꯤꯗꯨꯏ ꯇꯧꯋꯦꯕ꯫ ꯗꯒꯤ ꯅꯣꯡ ꯆꯨꯔꯛꯑꯦ ꯅꯨꯡꯉꯥꯏꯇꯦ ꯏꯪꯊꯝꯊꯥ ꯑꯣꯏꯔꯣ ꯀꯩ ꯍꯥꯏꯗꯣꯏꯅꯣ ꯑꯈꯪꯗꯦꯗ ꯀꯥꯔꯤ ꯃꯆꯥ ꯆꯠꯄꯅꯕꯨ ꯍꯦꯟꯅ ꯋꯦꯗꯔꯁꯤꯒꯅꯤ ꯐꯤꯕꯝ ꯁꯣꯛꯑꯦ ꯍꯧꯖꯤꯛꯀꯥꯟꯗꯗꯤ ꯂꯝꯕꯤ ꯐꯕ ꯆꯠꯄ ꯅꯨꯡꯉꯥꯏ ꯍꯥꯏꯕꯩ ꯋꯥꯅꯦꯕ
ꯎꯝ ꯇꯝꯗ꯭ꯔꯤꯉꯩꯗꯅꯦ꯫ ꯈꯜꯍꯧꯗꯗꯤ ꯌꯥꯄꯣꯟꯇꯦ ꯁꯤꯒꯨꯝꯕꯖꯤꯖꯨ ꯈꯔ ꯌꯦꯡꯍꯧꯗ꯭ꯔꯗꯤ
ꯑꯐ ꯑꯐꯕ ꯍꯧꯖꯤ ꯂꯩꯗꯣꯏꯁꯨ ꯂꯝꯕꯤ ꯂꯝꯗꯡ ꯆꯥꯗꯕꯁꯤꯡꯁꯤꯅꯦ ꯐꯔꯛ ꯌꯥꯝ ꯇꯥꯟꯅꯩꯌꯣ ꯑꯗꯨꯑꯣꯏꯗꯤ ꯏꯃꯥꯟꯅꯕꯤꯅꯦ ꯑꯃ ꯀꯩꯅꯣ ꯇꯧꯕ ꯑꯝ ꯂꯩꯗꯅ ꯈꯔ ꯈꯔꯕꯨꯗꯤ ꯃꯤꯅꯗꯤ ꯐꯩ ꯐꯩꯅꯕꯨꯗꯤ ꯇꯝꯗꯤ ꯇꯝꯅꯗ꯭ꯔꯥ ꯑꯗꯣ ꯑꯃꯁꯤ ꯃꯅꯨꯡ ꯈꯔ ꯆꯪꯕ ꯑꯃ ꯂꯩꯕꯗꯣ
ꯑꯥ ꯑꯥ
ꯗꯨꯏꯁꯨ ꯑꯁ ꯂꯝꯕꯤ ꯂꯝꯗꯥꯡ ꯆꯥꯗꯕꯩ ꯃꯣꯏꯗꯣ ꯑꯃ ꯑꯥ ꯑꯩꯅ ꯅꯣꯏꯖꯦ ꯃꯤ ꯒꯥꯔꯤꯗꯇ ꯑꯗꯨꯝ ꯇꯣꯡ ꯂꯩꯔꯦꯅ ꯐꯥꯒꯤ ꯇꯧꯔꯝꯅꯦ ꯑꯃ ꯍꯥꯏꯗꯤ ꯃꯣꯏꯗꯣ ꯑ ꯒꯥꯔꯤ ꯑꯝ ꯂꯥꯛꯄꯗ ꯇꯣꯡꯍꯧꯅ ꯍꯣꯠꯅꯕꯅꯦ ꯍꯥꯏꯗꯤ ꯃꯣꯏ ꯂꯝꯕꯤꯗꯣ ꯆꯪꯅꯤ ꯈꯟꯕ ꯇꯟꯕꯒꯤꯅꯦ ꯑ ꯒꯥꯔꯤ ꯌꯥꯎꯔ ꯂꯥꯛꯄ ꯀꯥꯟꯗꯗꯤ ꯐꯕ ꯅꯣꯡꯐꯥꯗꯣꯛ ꯂꯥꯏꯟꯗ ꯀꯩꯗ ꯂꯥꯛꯄꯗꯤ ꯑꯃꯨꯛ ꯅꯣꯏꯒꯤ ꯕꯦꯠꯁꯤꯗꯤ ꯍꯥꯏꯕꯩ ꯋꯥꯅꯤ ꯀꯥꯗꯕ ꯌꯥꯕ ꯈꯔꯅ ꯇꯧꯔꯁꯨ ꯈ ꯈ ꯐꯕꯁꯤꯡꯒꯤꯗꯤ ꯀꯥꯗꯕ ꯌꯥꯗꯦꯕ ꯅꯣꯏ ꯑꯦꯇꯦꯟꯗꯦꯟꯁ ꯀꯩꯀꯥ ꯁꯨꯗ꯭ꯔꯗꯤ ꯑꯦꯛꯖꯥꯝ ꯀꯩꯀꯥ ꯊꯥꯗꯦ ꯈꯣꯠꯇꯦꯅ ꯇꯧꯕꯅꯤꯅꯀꯣ ꯑꯗꯨꯅꯅꯦ ꯑꯁ ꯅꯨꯡꯖꯨ ꯅꯨꯡ ꯁꯥ ꯅꯥꯏꯗꯩ ꯀꯥꯅ ꯍꯣꯠꯅꯕꯗ ꯃꯣꯏ ꯋꯥꯏꯌꯦꯕ ꯅꯪ ꯍꯥꯏꯒꯨꯝꯗ ꯂꯝꯕꯤ ꯂꯝꯗꯥꯡ ꯆꯥꯕꯖꯦ ꯇꯧꯔꯣ ꯇꯧꯒꯦꯗꯤ
ꯎꯝ ꯌꯥꯝꯖꯨ ꯗꯨꯝ ꯆꯥꯎꯈꯠꯂ ꯍꯥꯏꯗꯤ ꯆꯦꯛꯁꯜꯂꯕ ꯃꯥꯜꯂꯦ ꯍꯥꯏ ꯗꯤ ꯑꯦꯛꯖꯥꯝ ꯁꯦꯟꯇꯔꯒꯖꯦ ꯑꯇꯣꯞꯄꯗ ꯄꯤꯗꯅ ꯈꯣꯠ
ꯑꯧ ꯑꯧ ꯑꯧ ꯌꯥꯗ꯭ꯔꯦ ꯌꯥꯗ꯭ꯔꯦ ꯄꯤ ꯄꯤ ꯑꯇꯣꯞ ꯄ ꯎꯝ ꯁꯦꯟꯇ꯭ꯔꯒ ꯀꯩꯀꯥꯗ ꯄꯤ ꯑꯗꯣ ꯎꯝ ꯑꯦꯟꯇ꯭ꯔꯥꯟꯁꯁꯨꯨ ꯅꯪ ꯊꯥꯗ꯭ꯔꯣꯃꯤꯅꯅꯦ ꯑꯩꯅꯦ ꯏꯃꯥꯟꯅꯕꯤꯗꯣ ꯃꯥ ꯃꯃꯥꯡꯗ ꯇꯧꯗ ꯉꯥꯏꯔꯤꯕꯅꯤꯅ ꯃꯣꯏꯗ ꯍꯪꯉꯗꯤ ꯈꯪꯒꯅꯦꯕꯀꯣ
ꯎꯝ
ꯑꯗꯨ ꯅꯪ ꯀꯩꯀꯥ ꯅꯪꯒꯤ ꯑꯦꯛꯖꯥꯝꯒꯤ ꯄ꯭ꯔꯤꯄꯦꯔꯦꯁꯟ ꯀꯩꯀꯥ ꯇꯧꯅꯕ ꯈꯣꯠꯅꯕꯗꯨꯗꯤ ꯑ ꯃꯥꯒ ꯑꯣꯏꯅ ꯄꯥꯎ ꯐꯥꯎꯅꯅꯕ ꯑꯩ ꯃꯉꯣꯟꯗꯁꯨ ꯍꯥꯏꯔꯒꯦ ꯑꯗꯨꯒ ꯅꯣꯏ ꯑꯅꯤ ꯑꯗꯨꯝ ꯈꯪꯅꯔꯣ
ꯍꯣꯏ ꯍꯣꯏ ꯀꯩꯒꯤ ꯃꯃꯥꯡꯗ ꯀꯩ ꯀꯩ ꯍꯪꯈꯤꯒꯦ ꯅꯠꯇ꯭ꯔꯥꯒ ꯀꯃꯥꯏꯅ ꯄꯥꯕ ꯌꯥꯒꯦꯗꯣ ꯅꯪꯅ ꯈꯔ ꯀꯨꯞꯅ ꯍꯥꯏꯔꯣ ꯑꯗꯨꯒ ꯅꯪꯅ ꯍꯥꯏꯐꯦꯠ ꯍꯥꯟꯅ ꯋꯥꯔꯤꯗꯣ ꯁꯥꯕꯤꯔꯣ ꯑꯗꯨꯗꯨ ꯃꯥꯒ ꯑꯩꯒ ꯍꯥꯏꯗꯤ ꯅꯪꯅ ꯈꯪꯅꯍꯜꯂ ꯑꯗꯤ ꯑꯩꯒ ꯃꯥꯒ ꯑꯗꯨꯝ ꯅꯪꯉꯣꯟꯗ ꯌꯦꯠ ꯇꯕꯤꯗ ꯃꯥꯒ ꯑꯗꯨꯝ ꯋꯥꯔꯤ ꯁꯥꯟꯅꯩ ꯌꯥꯏꯗꯅ ꯑꯥ
ꯑꯩꯒꯤ ꯆꯠꯄꯗꯅꯦ ꯍꯌꯦꯡ ꯁꯣꯏꯗꯅ ꯑꯩ ꯄꯥꯎꯗꯣ ꯍꯥꯏꯅ ꯍꯥꯏꯔꯛꯑꯒꯦ ꯍꯜꯂꯛꯄꯒ ꯀ꯭ꯂꯥꯁ ꯍꯜꯂꯛ ꯄ ꯅꯪꯉꯣꯟꯗ ꯑꯗꯨꯝ ꯍ‌ꯣꯗ‌ꯣꯔꯛꯑꯒꯦ
ꯍꯣ ꯍꯣꯏ ꯇꯧꯔꯣ ꯇꯧꯔꯣ ꯑꯗꯨꯗꯤ ꯑꯣ ꯊꯝꯃꯒꯦꯀꯣ ꯑꯗꯨꯗꯤ ꯍꯌꯦꯡ ꯑꯃꯨꯛ ꯐꯥꯎꯅꯔꯁꯤ ꯎꯝ ꯊꯝꯃꯦ ꯊꯝꯃꯦ
ꯎꯝ